ꯇꯧꯔꯒꯦ
ꯑꯃ ꯂꯩꯔꯕꯣ
ꯅꯠꯇꯦꯗ ꯍꯧꯖꯤꯛ ꯅꯨꯡꯗꯥꯡꯅꯤ ꯀꯥꯏꯗ ꯊꯕꯛ ꯆꯠꯇꯣꯏꯅꯣ ꯕ꯭ꯔꯗꯔ
ꯑꯩꯅ ꯍꯥꯏꯁꯦ ꯅꯨꯃꯤꯠꯗꯥꯡꯗ ꯍꯥꯏꯕ ꯅꯠꯇꯦ ꯑꯌꯨꯛꯇ ꯊꯕꯛ ꯆꯠꯇ꯭ꯔꯕ ꯍꯥꯏꯕ
ꯀꯅꯥꯅꯣ ꯗꯨꯡꯗꯥꯡ ꯗꯨꯡꯗꯥꯡ ꯇꯧꯔꯤꯗꯤ
ꯃꯤ ꯃꯤ
ꯊꯕꯛꯁꯦ ꯑꯣ ꯑꯩꯌꯨꯛ ꯅꯨꯡꯊꯤꯟꯗ ꯊꯕꯛ ꯆꯨꯍꯤꯡ ꯁꯨꯡꯕ ꯆꯠꯂꯤꯌꯦ ꯂꯩꯀꯥꯏ ꯂꯝꯄꯥꯛꯇꯨꯗ ꯅꯨꯡꯗꯥꯡꯋꯥꯏꯔꯝ ꯅꯨꯡꯗꯥꯡꯋꯥꯏꯔꯝ ꯑꯌꯨꯛꯀ ꯌꯨꯍꯤꯡ ꯁꯨꯡꯕ ꯆꯠꯂꯦ
ꯑꯗꯨꯅꯅꯤꯅꯦꯍꯦ ꯅꯁꯛꯇꯨ ꯀꯣꯜꯂꯨ ꯃꯥꯜꯂꯦ ꯍꯥꯏꯔꯝꯃꯤꯗꯣ
ꯐꯖꯔꯦ ꯅꯩꯔꯦꯍꯦ ꯕ꯭ꯔꯗꯔ
ꯄꯥꯕꯨꯡ ꯂꯩꯇ꯭ꯔꯕꯣ
ꯊꯕꯛꯁꯦ ꯑꯌꯥꯝꯕ ꯊꯕꯛ ꯐꯪꯗ꯭ꯔꯦ ꯍꯧꯖꯤꯛ ꯀꯥꯟ ꯀꯥꯏꯗꯩꯅꯣ
ꯑꯦ ꯆꯨꯍꯤꯡ ꯁꯨꯝꯕ ꯆꯨ ꯁꯨꯝꯗꯕ ꯃꯇꯝꯗꯅ ꯀꯔꯤ ꯇꯧꯔꯒ ꯂꯩꯔꯤꯕ
ꯃꯇꯝꯗ ꯂꯥꯏꯔꯤꯛ ꯄꯥꯔꯥ ꯃꯇꯝꯗ ꯈꯔ ꯄꯥꯕ ꯍꯥꯏꯗꯨꯅꯤ
ꯑꯦꯛꯖꯥꯝꯒ ꯄꯩꯁꯥꯗꯤ ꯊꯣꯛꯇ ꯌꯥꯗꯕꯅꯤꯅ ꯑꯗꯨꯝ ꯊꯕꯛ ꯑꯃ ꯌꯦꯡꯁꯤꯟꯕ ꯆꯨꯍꯤꯡ ꯁꯨꯡꯕꯗ ꯇꯥꯔꯦꯗꯅ
ꯑꯣ ꯑꯗꯨꯗꯤ ꯐꯥꯝ ꯑꯣꯏꯅ ꯂꯧꯔꯣ ꯆꯨꯍꯤꯡ ꯁꯨꯝꯃꯒ ꯑꯗꯨ ꯆꯨꯍꯤꯡ ꯁꯨꯝꯃ ꯑꯗꯨꯝ ꯂꯩꯔꯣ ꯆꯨ ꯃꯌꯥꯝ ꯊꯥ
ꯎꯝ ꯆꯨ ꯈꯔ ꯑꯗꯨꯝ ꯊꯥꯔꯦ
ꯏꯁꯥꯒꯤ ꯑꯄꯥꯝꯕ ꯇꯧꯖꯔꯒ ꯀꯔꯤꯕꯨꯗꯅꯦꯉꯦꯅꯦ ꯇꯨꯝꯃ ꯆꯥꯔ ꯇꯧꯔ ꯂꯩ ꯀꯩꯅꯣ ꯅꯨꯡꯉꯥꯏꯈꯔ ꯄꯣꯠꯅꯤꯗ ꯄꯨꯁꯤ ꯒꯥꯏꯁꯦ ꯆꯥ ꯇꯨꯝ ꯇꯧꯔ ꯂꯩꯕ ꯄꯩꯁꯥꯗꯨꯣ ꯈꯔ ꯇꯥꯟꯁꯤꯂꯦꯅ ꯑꯗꯨꯒ ꯇꯨꯝꯃꯒ ꯆꯥꯔꯒ ꯑꯗꯨꯝ ꯂꯩꯕꯀꯣ ꯑꯗꯨꯃꯨꯛ ꯅꯨꯡꯉꯥꯏ ꯂꯩꯄꯣꯠꯇꯦꯗ ꯍꯣꯏꯅꯦ ꯑꯗꯨꯃꯥꯥꯏ ꯇꯨꯝꯃ ꯆꯥꯔꯥ ꯆꯥꯔꯥ ꯈ꯭ꯔ ꯈ꯭ꯔ ꯂꯩꯎꯅꯦ
ꯍꯜꯂꯒ